ꯍꯜꯂꯣ ꯍꯜꯂꯣ ꯂꫭ ꯇꯥꯕ꯭ꯔꯣ
ꯇꯥꯏ ꯇꯥꯏ
ꯀꯩꯗꯧꯔꯤꯅꯣ
ꯑꯗꯨꯝ ꯐꯝꯃ ꯂꯩꯔꯤꯗ ꯅꯪꯗꯤ
ꯑ ꯑꯩꯁꯨꯐꯝ ꯂꯩꯗ ꯆꯥꯛꯇꯤ ꯆꯥꯔꯨꯕꯤꯔꯕꯣ ꯑ ꯆꯥꯔꯦ ꯍꯣꯏ
ꯑꯣ ꯑꯁ ꯉꯁꯤꯗꯤ ꯁꯟꯁꯥ ꯑꯀꯪꯕꯀꯣ
ꯑꯗꯨꯒ ꯅꯣꯏꯗꯤ ꯀꯩ ꯃꯊꯦꯜꯅꯣ
ꯑꯩꯁꯨ ꯌꯦꯟ ꯁꯥ ꯑꯣꯏꯅ ꯆꯥꯏ
ꯑꯣꯏꯁ ꯅꯪꯗꫭ ꯍꯦꯟꯅ ꯍꯥꯎꯋꯦꯍꯦ
ꯁꯟꯁꯥ ꯑꯀꯪꯕ ꯐꯪ ꯑꯁ ꯉꯁꯤ ꯃꯤꯌꯦꯟꯅꯥꯒ ꯉꯁꯤ ꯎ-ꯑꫭꯏꯅ ꯆꯥꯝꯃꯉꯥ ꯃꯥꯡꯉꯦꯅꯦ
ꯀꯩꯅꯣ ꯅꯪ ꯁ꯭ꯋꯤꯖꯔꯂꯦꯟ ꯁꯞꯄꯣꯔꯠ ꯇꯧꯕ꯭ꯔꯣꯕ꯫
ꯑꯗꯨꯅꯦꯕ
ꯑꯣꯏꯅꯦ ꯑꯁ ꯃꯣꯏ ꯑ꯭ꯔꯖꯦꯟꯇꯤꯅꯥꯗꯣ ꯂꯥꯛ ꯍꯣꯏ ꯑꯩꯁꯨ ꯇꯜꯂꯛꯈ꯭ꯔꯦ ꯃꯦꯁꯤ ꯈꯠꯇꯪ ꯇꯥꯕꯗꯨꯗ
ꯎꯝ꯫
ꯃꯩ ꯔꯛ ꯀꯩꯅꯣ ꯃꯣꯏꯗꯤ ꯂꯥꯁꯇ ꯂꯥꯁꯇ ꯈꯇꯪ ꯗꯥꯎ ꯐꯩꯅꯦ꯫
ꯍꯣꯏ ꯍꯩꯕꯁꯨ ꯍꯩꯌꯦ ꯏꯁ ꯇꯥꯃꯤꯟꯅꯔꯁꯨ ꯀꯜꯂꯤ ꯃꯣꯏꯗꯨ
ꯎꯝ ꯃꯣꯏꯗꯣ ꯍꯧꯕ ꯗꯒꯤ ꯂꯣꯏꯗ꯭ꯔꯤꯐꯥꯎ ꯑꯗꯨꯝ ꯆꯞ ꯃꯥꯟꯅꯅ ꯁꯥꯟꯅꯕꯅꯦ꯫
ꯍꯣꯏ ꯁ꯭ꯇꯥꯃꯤꯅꯥꯗꫭ ꯑꯗꯨꯝ ꯀꯜꯂꯦꯕ꯫
ꯍꯣꯏ ꯍꯣꯏ ꯀꯩꯅꯣ ꯐ꯭ꯔꯥꯟꯁꯀ ꯏꯁꯄꯦꯟꯗꯗꯤ ꯀꯅꯥ ꯁꯞꯄꯣꯔꯠ ꯇꯧꯅꯤ꯫
ꯑꯅꯤꯃꯛ ꯁꯞꯄꯣꯔꯠ ꯇꯧꯕꯅꯦ ꯑꯗꯨꯕꯨ ꯐ꯭ꯔꯥꯟꯁ ꯑꯣꯏꯅ ꯇꯧꯔꯒꯦꯗ ꯐ꯭ꯔꯥꯟꯁꯇꯤ
ꯑꯁ ꯑꯗꯨꯗꯤ ꯚꯏ ꯏꯕꯥꯅꯤ ꯆꯞ ꯃꯥꯟꯅꯩꯅꯦ ꯑꯩꯁꯨ ꯑꯩꯁꯨ ꯄꯣꯔꯇꯨꯒꯥꯜꯒ ꯐ꯭ꯔꯥꯟꯁꯒ ꯏꯁꯄꯦꯟꯒ ꯁꯞꯄꯣꯔꯠ ꯇꯧꯕꯅꯦꯕ ꯑꯗꯨꯕꯨ ꯃꯣꯏ ꯐ꯭ꯔꯥꯟꯁꯀ ꯏꯁꯄꯦꯟꯗꫭ ꯁꯅꯥꯔꯅꯤ ꯍꯧꯖꯤꯛꯇꯤ ꯑꯁ
ꯅꯥ
ꯇꯥꯕ꯭ꯔꯣ
ꯎꯝ
ꯍꯜꯂꯣ
ꯍꯣꯏ ꯇꯥꯏ
ꯑꫭ ꯑꯣ ꯅꯦꯠꯋꯥꯔꯛꯁꯦ ꯈꯔ ꯅꯨꯡꯉꯥꯏꯇꯕ ꯃꯥꯜꯂꯦ
ꯀꯔꯤ ꯍꯥꯏꯕ꯭ꯔꯥ
ꯅꯦꯠꯋꯔꯛꯁꯦ ꯈꯔ ꯅꯨꯡꯉꯥꯏꯇꯕ ꯃꯥꯜꯂꯦꯕ
ꯑꯩꯉꯣꯟꯗꯗꯤ ꯑꯗꯨꯝ ꯌꯥꯏꯌꯦ
ꯎꯁ ꯑꯥ
ꯁꯞꯄꯣꯔꯠ ꯇꯧꯕ ꯇꯤꯝ ꯑꯅꯤ ꯆꯪꯉꯛꯄꯅꯤꯅ ꯎꯄꯥꯏ ꯂꯩꯇꯦꯅꯦ
ꯎꯝ ꯎꯄꯥꯏ ꯂꯩꯇꯦ ꯑꯗꯣ ꯐꯗꯤ ꯐꯠꯇ꯭ꯔꯣ ꯑꯃ ꯉꯝꯃꯁꯨ ꯌꯥꯏ ꯑꯃ ꯉꯝꯃꯁꯨ ꯌꯥꯏ ꯑꯗꯣ
ꯍꯣꯏ ꯉꯁꯤꯗꯤ ꯏꯪ ꯇꯞꯅ ꯌꯦꯡꯕ ꯌꯥꯔꯦꯕ
ꯍꯣꯏꯅꯦ ꯑꯃꯅ ꯐꯖꯅ ꯇꯧꯔꯁꯨ ꯌꯥꯏ ꯑꯃꯅ ꯐꯖꯅ ꯇꯧꯔꯁꯨ ꯌꯥꯏ ꯅꯠꯇ꯭ꯔꯣ ꯎꯝ ꯀꯩꯅꯣ ꯕ꯭ꯔꯣꯗꯤ ꯀꯣꯂꯦꯖ ꯀꯥꯔꯤꯕ꯭ꯔꯣ ꯅꯠꯇ꯭ꯔꯒ ꯀꯣꯂꯦꯖ ꯂꯣꯏꯔꯕꯣ
ꯂꯣꯏꯒꯔꯦꯗ
ꯑꯣ
ꯅꯪꯗꯤ
ꯑꯠꯁꯥ ꯑꯩꯗꯤ ꯀꯣꯂꯦꯖ ꯀꯥꯔꯤꯗ ꯂꯥꯁ ꯏꯌꯥꯔꯅꯦ ꯂꯥꯁ ꯏꯌꯥꯔ ꯎꯝ
ꯑꯁ ꯃꯇꯝꯗꯣ ꯅꯤꯡꯁꯤꯡꯉꯛꯏ ꯀꯣꯂꯦꯖ ꯀꯥꯔꯒ ꯅꯨꯡꯉꯥꯏꯅ ꯇꯧꯈꯤꯕ ꯃꯇꯝꯗ ꯍꯥ ꯀ꯭ꯂꯥꯁ ꯂꯣꯏꯍꯔꯒ ꯁꯥꯏ ꯉꯥꯏꯃꯤꯟꯅꯕꯒꯨꯝꯕ ꯍꯥ
ꯅꯠꯇ꯭ꯔ ꯁꯨꯃꯥꯏꯅ ꯇꯧꯔꯛꯇ꯭ꯔꯣ ꯑꯗꯨ ꯅꯠꯇꯕꯤꯗ ꯑꯥ ꯑꯃꯔꯣꯝ ꯕ꯭ꯔꯦꯛ ꯊꯧꯔ ꯔꯀꯥꯟꯗ ꯊꯤꯗ꯭ꯔꯤꯗ ꯑꯁ ꯃꯤꯗꯤ ꯑꯅꯤ ꯑꯍꯨꯝ ꯄꯪꯐꯪꯗ ꯐꯪꯉꯦ ꯑꯩꯈꯣꯏꯗꯤꯗꯤ ꯑꯃ ꯊꯤꯕ ꯐꯪꯕ ꯍꯥꯏꯕꯁꯤ ꯄꯪ ꯏꯋꯥꯗ ꯋꯥꯔꯒꯗꯤ ꯀꯩꯗꯧꯅ ꯐꯅꯤ ꯁꯃꯨꯗ꯭ꯔꯨ ꯃꯅꯨꯡꯗ ꯁꯅꯥ ꯃꯆꯥ ꯊꯤꯕꯒ ꯆꯞ ꯃꯥꯟꯅꯔꯦꯅꯦ
ꯃꯥ ꯃꯇꯝ ꯃꯇꯝ ꯂꯥꯈꯤꯅꯤꯗ ꯃꯇꯝ ꯂꯥꯛꯀꯅꯤ ꯎꯝ ꯃꯇꯝ ꯂꯥꯛꯀꯅꯤ
ꯑꯩꯈꯣꯏꯅ ꯊꯤꯕ ꯃꯇꯝ ꯂꯩ ꯃꯣꯏꯅ ꯑꯩꯈꯣꯏꯕꯨ ꯊꯤꯔꯛꯄ ꯃꯇꯝ ꯂꯩꯒꯅꯤ
ꯍꯧꯖꯤꯛ ꯐꯥꯎꯕꯗꯤ ꯑꯗꯨꯝ ꯉꯥꯏꯕ ꯇꯥꯔꯦ
ꯑꯗꯨꯅꯤ
ꯋꯥꯗꯤ ꯋꯥꯏꯅꯦ ꯀꯣꯂꯦꯖꯇ ꯁꯤꯖꯤ ꯑꯥ ꯁꯦꯟꯅꯕꯁꯦ
ꯑꯗꯨꯅꯦ
ꯎꯝ
ꯍꯟꯗꯛꯇꯤ ꯁꯦꯃꯤꯁꯇ꯭ꯔ ꯑꯦꯠ ꯐꯥꯎꯅꯤ ꯍꯥꯏꯕ ꯅꯠꯇ꯭ꯔꯣ
ꯃꯥꯅꯦ ꯃꯥꯅꯦ
ꯎꯝ
ꯍꯟꯇꯛ ꯁꯚꯦꯟ ꯀꯥꯗꯣꯏꯅꯤꯅꯦ ꯍꯟꯇꯛ
ꯑꯥ
ꯎꯝ ꯋꯦꯠ ꯀꯃꯥꯏꯟ ꯇꯧꯔꯤꯒꯦ ꯋꯦꯗꯔꯗꯣ ꯍꯧꯖꯤꯛ ꯅꯣꯡ ꯆꯨꯕ꯭ꯔꯣ
ꯑꯁ ꯑꯩꯈꯣꯏꯔꯣꯝꯗꯤ ꯅꯣꯡ ꯉꯥꯛꯇꯥ ꯉꯥꯏꯔꯦꯅꯦ
ꯎꯝ ꯁꯤꯗꯁꯨ ꯅꯣꯡ ꯈꯛꯇꯪ
ꯅꯣꯡ ꯆꯨꯕꯁꯤ ꯊꯕꯛꯁꯨ ꯆꯠꯊꯣꯛ ꯆꯠꯁꯤꯟ ꯌꯥꯗꯦ
ꯍꯣꯏ ꯃꯥꯅ ꯑꯁ ꯌꯥꯝ ꯇꯟꯗꯤ ꯇꯜꯂꯦ ꯑꯗꯣ ꯀꯩꯅꯣꯝꯃꯗ ꯍꯥꯏꯔꯗꯤ ꯑꯃꯨꯛ ꯐꯕꯀꯣ ꯂꯧꯒꯤꯒꯨꯝꯕ ꯀꯩꯗꯗꯤ ꯍꯥꯏꯔꯗꯤ
ꯌꯥꯔꯦ
ꯎꯝ
ꯂꯧ ꯃꯇꯝꯖꯤꯗ ꯅꯣꯡ ꯆꯨꯔꯝꯗ꯭ꯔꯥꯗꯤ ꯑꯃꯨꯛꯀꯥ ꯕꯦꯔꯥꯅꯤ
ꯍꯣꯏ ꯍꯣꯏ ꯃꯥꯅꯦ ꯃꯥꯅꯦ
ꯑꯁ ꯀꯅꯥꯒꯨꯝꯕ ꯑꯩꯈꯣꯏꯗꯤ ꯏꯁꯤꯡ ꯂꯩꯗꯅ ꯑꯁ ꯅꯨꯡꯗꯥꯡꯗ ꯂꯧ ꯈꯣꯏꯕ ꯐꯥꯎ ꯂꯩꯔꯤꯅꯤꯅꯦ ꯍꯥꯏꯗꯤ
ꯍꯣꯏ
ꯏꯁꯤꯡꯗꯣ ꯇꯥꯏꯃꯤꯡꯗ ꯆꯠꯇꯕ ꯅꯨꯡꯗꯥꯡ ꯅꯨꯡꯗꯥꯡꯅ ꯈꯔ ꯆꯥꯎꯈꯠꯂꯛꯄ
ꯎꯝ ꯎꯝ
ꯇꯧꯔꯤꯅꯤꯅꯦ
ꯍꯣ ꯍꯣꯏ ꯑꯗꯨꯅꯦ ꯀꯩꯅꯣ ꯑꯥ ꯊꯕꯤꯒ ꯆꯨꯖꯥꯛꯀꯥ ꯌꯥꯝ ꯆꯥꯔꯝꯒꯗꯧ ꯃꯥꯜꯂꯦ ꯅꯣꯏꯗꯤ
ꯑꯁ ꯀꯩꯅꯣ ꯆꯤꯡꯂꯧ ꯀꯩꯅꯣ ꯌꯥꯝ ꯎꯗꯕꯅꯤꯅ ꯍꯟꯗꯛ ꯀꯥꯟ ꯍꯟꯊꯔꯦꯗ ꯊꯥꯏꯅꯗꯤ ꯑꯗꯨꯝ ꯌꯥꯝ ꯌꯥꯝ ꯐꯪꯂꯝꯕꯅꯤ ꯃꯇꯝ ꯍꯧꯖꯤꯛꯇꯤ ꯃꯇꯝ ꯂꯥꯛꯈ꯭ꯔꯦꯗꯅꯀꯣ
ꯎꯝ ꯎꯝ ꯎꯝ
ꯑꯗꯨꯗꯤ ꯑꯗꯨꯒꯤ ꯃꯇꯝꯗ ꯆꯠꯈ꯭ꯔꯦꯅꯦ ꯍꯟꯗꯛꯇꯤ ꯃꯥꯔꯀꯦꯠꯇꯥ ꯂꯩꯔꯒ ꯆꯥꯕꯗꯣ ꯉꯥꯛꯇꯥ ꯉꯥꯏꯔꯦ
ꯍꯣ ꯑꯣ ꯑꯣ
ꯆꯤꯡꯗꯅꯤ ꯍꯥꯏꯕꯨ ꯆꯤꯡꯗꯅ ꯍꯦꯟꯅ ꯄꯣꯠ ꯇꯥꯡꯉꯦꯗ ꯇꯝꯗꯅ ꯍꯦꯟꯅ ꯄꯣꯠꯁꯦ ꯀꯩꯅꯣꯝꯃꯥ ꯇꯧꯔꯦꯗ ꯎꯨꯜꯇꯥ ꯄꯨꯨꯜꯇꯥ ꯆꯦꯅꯔꯦꯗ ꯎꯝ
ꯑꯗꯣ ꯑꯁ ꯅꯪꯅ ꯈꯟꯕꯗꯀꯣ
ꯎꯝ
ꯀꯔꯝꯕ ꯀꯟꯇ꯭ꯔꯤꯅ ꯐꯤꯐꯥꯁꯦ ꯇ꯭ꯔꯣꯐꯤ ꯄꯥꯏꯒꯗꯧ ꯃꯥꯜꯂꯦ
ꯍꯧꯖꯤꯛ ꯑꯩꯅ ꯈꯜꯂꯤꯖꯦ ꯑꯅꯤꯗꯤ ꯑꯥꯔꯖꯦꯟꯇꯤꯅꯥꯒ ꯐ꯭ꯔꯥꯟꯁ ꯃꯕꯥꯅꯤꯁꯤ ꯃꯔꯛꯇ ꯌꯦꯡꯕ ꯇꯥꯔꯦ
ꯎꯝ ꯑꯗꯣ ꯏꯪꯂꯦꯟꯁꯨ ꯐꯖꯕꯅꯤꯅꯦ ꯑꯗꯣ ꯀꯩꯅꯣ ꯑꯁ ꯑꯔꯖꯦꯟꯇꯤꯟꯅꯥꯅ ꯑꯃꯨꯛ ꯃꯣꯏꯒꯤ ꯀꯩ ꯍꯥꯏꯕ꯭ꯔꯥ ꯔꯦꯐ꯭ꯔꯤꯅ ꯀꯔꯤ ꯇꯧꯕ꯭ꯔꯥ ꯑꯗꯨ
ꯎꯝ
ꯑꯗꯣ ꯔꯨꯃꯔꯁꯤ ꯂꯩꯗꯤ ꯂꯩꯗ ꯃꯣꯏꯕꯨꯀꯣ
ꯎꯝ
ꯈꯔ ꯃꯤꯆꯪ ꯃꯤꯅꯥꯏ ꯈꯥꯏꯕ ꯂꯩꯕꯗꯣ ꯍꯥꯏꯕꯗꯣ
ꯍꯣꯏ
ꯎꯝ ꯍꯣꯏ ꯍꯣꯏ ꯃꯣꯏꯁꯨ ꯍꯩꯕꯕꯨꯗꯤ ꯍꯩꯗ ꯑꯗꯣ ꯃꯔꯛ ꯃꯔꯛꯇ ꯃꯣꯏꯅ ꯇꯧꯔꯛꯄ ꯁ꯭ꯇꯥꯜꯗꯣ ꯃꯥꯟ
ꯎꯝ ꯍꯣꯏ ꯆꯤꯡꯅꯅꯤꯡꯉꯥꯏ ꯌꯥꯝ ꯂꯩꯔꯤꯗ
ꯍꯣꯏ ꯆꯤꯡꯅꯅꯤꯡꯉꯥꯏ ꯌꯥꯝ ꯂꯩꯌꯦꯕ
ꯎꯝ
ꯍꯣꯏꯗ
ꯃꯤꯑꯣꯏꯕ ꯍꯥꯏꯕꯗꯤ ꯌꯦꯡꯕꯗ ꯄꯥꯝꯕ ꯂꯩꯇ꯭ꯔꯗꯤ ꯄꯥꯝꯗꯕ ꯑꯗꯨꯃꯥꯏꯟ ꯎꯗꯤ ꯎꯔꯛꯄꯅꯤꯗ
ꯎꯝ ꯎꯝ
ꯑꯗꯣ ꯅꯣꯏ ꯑꯗꯨꯔꯣꯝꯗꯀꯣ
ꯍꯣꯏ
ꯀꯩꯀꯨꯝ ꯀꯩꯀꯩ ꯊꯥꯕꯗ ꯌꯥꯝ ꯐꯕ ꯑꯣꯏꯌꯦ ꯑ ꯍꯩꯒꯨꯝꯕꯀꯣ ꯍꯩꯒꯨꯝꯕꯗꯣ ꯀꯔꯤ ꯆꯠꯅꯕ꯭ꯔꯥ
ꯑꯅꯝꯕ ꯍꯧꯖꯤꯛ ꯊꯥꯅꯔꯤꯁꯦ ꯂꯐꯣꯏ
ꯑꯣ ꯂ
ꯂꯐꯣꯏꯒꯨꯝꯕꯅꯤꯗ ꯎꯝ ꯂꯐꯣꯏꯗꯤ ꯇ꯭ꯔꯤꯞ ꯇ꯭ꯔꯤꯞ ꯌꯥꯜꯂꯤꯅꯤꯅꯤ ꯄꯨꯔꯤꯅꯤꯅꯦ
ꯑꯣ ꯑꯁ ꯐꯩꯌꯦꯅꯦ ꯑꯗꯨꯗꯤ
ꯎꯝ
ꯑꯁ꯭ꯋꯥꯏꯗꯗꯤ ꯃꯇꯝ ꯃ
ꯑꯁ ꯏꯔꯥꯡꯁꯤꯅ ꯏꯔꯥꯡꯁꯤꯅ ꯕꯤꯖꯤꯅꯦꯁꯁꯦ ꯆꯠ ꯊꯕ ꯌꯥꯗ꯭ꯔꯦ ꯀꯩ ꯀꯩꯅꯣ ꯇꯧꯕ ꯌꯥꯗ꯭ꯔꯦꯅꯦ
ꯍꯣꯏ ꯃꯥꯅꯦ ꯃꯥꯅꯦ ꯎꯝ ꯅꯣꯏ ꯐꯥꯝꯒꯨꯝꯕ ꯂꯩꯕ꯭ꯔꯣ ꯍꯥꯥ ꯐꯥꯝꯒꯨꯝꯕꯀꯣ
ꯍꯣꯏ
ꯇꯧꯕ꯭ꯔꯣ ꯐꯥꯝꯒꯨꯝꯕ
ꯐꯥꯝ
ꯐꯥꯝ ꯐꯥꯝ
ꯍꯣꯏ ꯐꯥꯝ ꯇꯧꯋꯦ ꯑꯩꯗꯤ ꯀꯣꯝꯂꯥꯒ ꯄꯥꯏꯅꯦꯄꯜꯗꯣ ꯀꯤꯍꯣꯝꯗꯣ ꯎꯝ
ꯑꯁ ꯌꯥꯔꯗꯤ ꯄꯥꯎ ꯐꯥꯎꯅꯔꯒ ꯂꯧꯕ ꯂꯥꯛꯄ ꯌꯥꯏꯅꯦ ꯈꯔꯗꯤ
ꯑꯁ ꯀꯨꯝꯁꯤꯗꯤ ꯑꯣꯔꯦꯟꯖ ꯐꯦꯁꯇꯤꯚꯦꯜꯗ ꯐꯖꯅ ꯀꯣꯟꯇꯦꯁ ꯇꯧꯋꯤ ꯍꯥꯏꯅ ꯂꯩꯔꯝꯕꯅꯤꯅꯦ ꯑꯗꯨꯕꯨ ꯑꯁ ꯀꯩꯅꯣ ꯂꯦꯟ ꯇꯥꯕꯗꯨꯗ ꯂꯣꯏꯅꯃꯛ ꯃꯥꯡꯈ꯭ꯔꯅꯤꯅꯦ
ꯃꯥꯅꯦ ꯃꯥꯅꯦ ꯑꯌꯥ ꯎꯝ ꯎꯝ
ꯎꯝ
ꯁꯤꯅꯨꯡꯉꯥꯏꯇ‌ꯦ ꯍꯦ
ꯎꯝ
ꯊꯨ ꯊꯨꯝꯕ ꯊꯨꯝꯕꯥꯗꯤ ꯊꯨꯝ ꯌꯥꯝꯒꯅꯤ ꯅꯣꯏ ꯆꯤꯡꯒꯤꯁꯦ
ꯊꯨꯝꯕ ꯍꯥꯏꯕꯕꯨ ꯊꯨꯝꯕꯨꯗꯤ ꯊꯨꯝꯃꯤ ꯍꯣꯏ ꯑꯇꯩꯗꯒꯤꯗꯤ ꯑꯁ ꯊꯥꯏꯅꯒꯨꯝꯅ ꯇꯧꯗ꯭ꯔꯦꯗ ꯀꯁꯤ ꯀꯌꯥꯝ ꯊꯣꯏꯗꯣꯛꯅ ꯊꯨꯝꯗ꯭ꯔ‌ꯦꯅ‌ꯦ ꯊꯥꯏꯅꯒꯨꯝ ꯄꯥꯟꯁꯨ ꯄꯥꯟꯗ꯭ꯔꯦ ꯍꯥꯏꯗꯤ
ꯑꯣ
ꯎꯝ ꯆꯍꯤ ꯆꯍꯤꯗ ꯂꯝꯅꯁꯨ ꯚꯥꯏꯇꯥꯃꯤꯟ ꯋꯥꯠꯂꯛꯄꯩꯔꯥ ꯈꯪꯗ‌ꯦꯅ‌ꯦ
ꯍꯣꯏ ꯂꯝꯁꯨ ꯏꯟꯚꯥꯏꯔꯣꯟꯃꯦꯟꯁꯨ ꯇꯣꯡꯉꯥꯜꯂꯛꯄꯒꯤꯅꯤꯗ ꯃꯇꯝ ꯀꯩꯅꯣ ꯇꯦꯛꯅꯣꯂꯣꯖꯤꯁ ꯀꯩ ꯀꯩꯌꯥ ꯑꯗꯨ‌ ꯊꯣꯛꯂꯛꯄꯗꯒꯤꯀꯣ
ꯎꯝ
ꯃꯣꯏꯒꯤ ꯅꯨꯡꯁꯤꯠꯀꯨꯝꯕ ꯅꯠꯇ꯭ꯔꯒ ꯀꯩꯅꯣ ꯅꯣꯡꯁꯨ ꯑꯃꯨꯛ ꯁ‌ꯦꯡ ꯁꯦꯡ ꯇꯧꯕ ꯑꯗꯣ ꯍꯥꯏꯗꯤ ꯀꯦꯃꯤꯀꯦꯜ ꯀꯌꯥ ꯊꯣꯛꯄꯗꯒꯤꯀꯣ ꯑꯦꯟꯚꯥꯏꯔꯣꯟꯃꯦꯟꯁꯦ ꯐꯔꯛꯇ꯭ꯔꯦꯕ
ꯑꯣꯔꯒꯥꯅꯤꯛꯅꯤ ꯍꯥꯏꯕ ꯋꯥꯅꯤꯗ ꯀꯩꯅꯣ ꯑꯣꯔꯒꯥꯅꯤꯛ ꯂꯩꯗ꯭ꯔꯦꯗ
ꯍꯣꯏ ꯃꯐꯝꯗꯨꯅ ꯈꯔ ꯑꯣꯔꯒꯥꯅꯤꯛ ꯑꯣꯏꯒꯗ꯭ꯔꯣꯅ ꯈꯟꯕꯩ ꯋꯥꯅꯤꯗ ꯅꯠꯇ꯭ꯔꯗꯤ ꯑꯗꯨꯝ ꯃꯇꯝꯗꯤ
ꯎꯝ ꯀꯦꯃꯤꯀꯦꯜ ꯌꯥꯎꯗ꯭ꯔꯗꯤ ꯀꯔꯤꯁꯨ ꯐꯕ ꯂꯩꯇ꯭ꯔꯦ ꯍꯟꯗꯛꯀꯤ ꯃꯇꯝꯁꯦ
ꯍꯣꯏꯅꯦ ꯍꯣꯏꯅꯦ ꯀꯦꯃꯤꯀꯦꯜ ꯍꯥꯞꯇꯗꯤ ꯌꯥꯝ ꯐꯩꯌꯦ ꯍꯥꯏꯔꯁꯨꯀꯣ ꯍꯥꯏꯗꯤ ꯀꯦꯃꯤꯀꯦꯜ ꯍꯥꯞꯇꯕ ꯄꯣꯠꯇꯣ ꯌꯥꯝ ꯐꯩ ꯍꯥꯏꯔꯁꯨ ꯍꯧꯖꯤꯛꯇꯤ ꯍꯥꯞꯇ꯭ꯔꯗꯤ ꯍꯟꯗ꯭ꯔꯦꯠ ꯄꯥꯔꯁꯦꯟꯗ ꯊꯥꯔꯇꯤ ꯈꯛꯇꯪ ꯐꯪꯉꯦꯕ ꯀꯦꯃꯤꯀꯦꯜ ꯍꯥꯞꯄ ꯗꯤ ꯍꯟꯗ꯭ꯔꯦꯗꯠꯇ ꯅꯥꯏꯟꯇꯤ ꯅꯥꯏꯟ ꯅꯥꯏꯟꯇꯤ ꯐꯪꯉꯕꯀꯣ ꯑꯗꯣ ꯐꯗꯤ ꯐꯠꯇꯕ ꯄꯣꯠ ꯆꯩꯩꯅ ꯑꯈꯣꯏ ꯀꯟꯖꯨꯝ ꯇꯧꯕꯗꯣ
ꯆꯥꯕꯅ ꯔꯦꯠꯇꯨ ꯋꯥꯡꯉꯦ ꯄꯨꯊꯣꯛꯄꯗꯤ ꯔꯦꯠ ꯅꯦꯝꯃꯦ ꯌꯥꯗ꯭ꯔ‌ꯦꯅ‌ꯦ
ꯍꯣꯏꯅꯦ ꯍꫭꯏꯅ‌ꯦ ꯎꯝ ꯅꯠꯇ꯭ꯔꯗꯤꯀꯣ ꯑꯁ ꯌꯥꯝꯅ ꯑꯁ ꯋꯥꯔꯒ ꯍꯥꯎꯅꯥꯟꯅ ꯂꯧ ꯂꯩꯒꯗꯕꯅꯤ
ꯎꯝ ꯃꯇꯝ ꯃꯇꯝꯅ ꯄꯨꯔꯛꯄꯅꯦꯅ ꯈꯪꯗ꯭ꯔꯦ ꯀꯔꯝꯕ ꯑꯁꯇꯥꯗ ꯇꯧ ꯁꯤꯔꯥ ꯍꯥꯏꯗꯣ ꯑꯁ
ꯃꯥ ꯃꯥ ꯎꯝ
ꯅꯣꯏꯔꯣꯝꯗꯗꯤ ꯍꯟꯖꯤꯛ ꯅꯣꯡ ꯆꯨꯗ꯭ꯔꯣ
ꯍꯧꯖꯤꯛ ꯅꫭꯡ ꯅꯣꯡ ꯆꯨꯨꯋ‌ꯦ ꯑꯗꯨꯝ ꯉꯁꯥꯏꯗꯒꯤ ꯇꯣꯛꯇꯕꯤ ꯑꯗꯨꯝ ꯆꯨꯔ ꯂꯩꯔꯦꯅꯦ
ꯆꯤꯝꯕ ꯃꯇꯝꯖꯦ ꯀꯔꯤ ꯍꯥꯏ ꯅꯣꯡꯖꯨ ꯊꯥ ꯍꯥꯏꯕ ꯑꯣꯏ ꯃꯥꯜꯂ‌ꯦ
ꯃꯥꯅꯦ ꯃꯥꯥꯏ ꯎꯝ
ꯑꯍꯟꯁꯤꯡꯅ ꯍꯥꯏꯕ ꯅꯣꯡꯖꯨ ꯊꯥ ꯍꯥꯏꯕꯗꯨ ꯑꯣꯏ ꯃꯥꯜꯂ‌ꯦꯅ‌ꯦ
ꯍꯣꯏꯅꯦ ꯑꯗꯨ ꯑꯣꯏꯔꯝꯕ ꯌꯥꯏ ꯍꯥꯏꯗꯤ ꯁꯨꯡꯇꯣꯛ ꯇꯣꯛꯇ꯭ꯔꯦꯕ ꯑꯃꯨꯛ ꯆꯨꯕꯗꯗꯤ ꯐꯖꯅꯁꯨ ꯆꯨꯔꯤꯉꯥꯏ ꯂꯩ ꯂꯩꯇꯦ ꯅꯣꯡꯃ‌ꯑꯅꯤ ꯆꯨꯔꯅꯤ ꯑꯗꯣꯝ ꯃꯔꯛꯇꯥ ꯑꯃꯨꯛ ꯐꯔꯛ ꯇꯥꯕ ꯅꯣꯡꯖꯨ ꯑꯃꯨꯛ ꯆꯨꯔꯛꯀꯥꯅꯤ
ꯎꯝ
ꯎꯄꯥꯏ ꯂꯩꯇ꯭ꯔꯦ ꯃꯇꯝꯅ ꯄꯨꯔꯛꯄꯅꯤꯅ
ꯎꯝ